ꯍꯜꯂꯧ
ꯍꯂꯣ ꯌꯦꯁ ꯍꯣꯏ
ꯁꯤ
ꯆꯥꯛ ꯆꯥꯅꯔꯕꯣ
ꯑ ꯁꯔꯦ
ꯑꯠꯆꯥ
ꯊꯦꯡꯒꯤ
ꯑꯩꯁꯨ ꯆꯥꯔꯦ ꯎꯝ ꯎꯝ
ꯑꯣ ꯀꯔꯤ ꯅꯦꯜꯅꯣ
ꯃꯊꯦꯜꯁꯦ ꯉꯁꯤ ꯉꯥ
ꯎꯝ ꯔꯖꯥꯔꯕꯣ ꯑꯁꯃꯅꯤꯅꯦ ꯎꯝ ꯃꯥꯟꯅꯩꯌꯦ ꯀꯩꯗꯧꯏꯒꯦ ꯎꯝ ꯍꯜꯂꯣ
ꯀꯩ ꯎ ꯍꯣꯏ ꯀꯔꯤ ꯈꯔꯤ ꯉꯅꯣ
ꯑꯁ ꯅꯪꯒꯤ ꯅꯦꯠꯋꯛ ꯁꯤꯗꯤ ꯂꯣꯏ ꯔꯦꯒꯦ ꯎꯝ
ꯑꯩꯠ ꯐꯨꯜꯗꯅꯦꯕ ꯍꯧꯖꯤꯛ ꯂꯩꯔꯤꯁꯦ ꯇꯥꯏ ꯑꯩꯗꯤ ꯄꯨꯔꯥ ꯐꯨꯜ ꯇꯥꯏ ꯕꯥꯏ ꯇꯥꯏꯌꯦ ꯑꯗꯣ ꯉꯁꯤ ꯖꯤꯝ ꯆꯠꯇ꯭ꯔꯣ
ꯆꯠꯂꯦ ꯆꯠꯂꯦ
ꯀꯩ ꯁꯅꯥꯕ ꯉꯁꯤꯗꯤ
ꯍꯠꯇꯦ ꯁꯣꯏ ꯁꯣ ꯆꯠꯇ ꯉꯁꯤꯗꯤ ꯆꯠ ꯑ ꯀꯩꯅꯣ ꯅꯪ ꯉꯥ ꯆꯥꯏꯌꯦꯕ ꯑꯩꯏꯁꯨ ꯉꯥ ꯆꯥꯏ ꯑꯩꯈꯣꯏꯁꯨ ꯃꯥꯟꯅꯩꯌꯦ ꯀꯃꯥꯏꯅ ꯇꯧꯕꯖꯥꯠꯅꯣ ꯁꯤꯕꯣ ꯀꯣꯏꯟꯁꯤꯗꯦꯟꯁꯕꯤ ꯌꯥꯕ
ꯆꯔ ꯑꯗꯨ ꯈꯪꯕ꯭ꯔꯥ
ꯉꯥ ꯍꯨꯏ ꯆꯠꯂꯦ ꯉꯥꯔꯤꯟ ꯈꯪꯕ꯭ꯔꯥ ꯉꯥꯀꯔꯥ ꯁꯨ ꯈꯣꯉꯦꯗ
ꯉꯍꯩ ꯃꯅꯝ ꯈꯔ ꯀꯟꯕꯗꯨ ꯅꯠꯇ꯭ꯔꯣ
ꯎꯝ ꯍꯣꯏ ꯉꯥꯍꯩ ꯗꯤ ꯍꯥꯎ ꯇꯥꯕꯅꯔ
ꯎꯝ ꯁꯤꯦꯁ ꯍꯥꯎꯋꯦꯍꯦ ꯑꯩꯒꯤꯗꯤ ꯍꯥꯎꯋꯦꯗ
ꯆ ꯊ
ꯍꯥ ꯉꯁꯤ ꯀꯌꯥ ꯄꯥꯔꯒꯦ ꯀꯌꯥ ꯄꯥꯔꯦ
ꯎꯝ ꯉꯁꯤꯗꯤ ꯑꯃꯁꯨ ꯄꯥꯗꯦ
ꯑꯆꯥ ꯑꯆꯥ ꯑꯗꯨ ꯑꯗꯨꯗꯤ ꯑꯗꯨꯗꯤ ꯃꯅꯥꯏ ꯑꯩꯁꯨ ꯉꯁꯤ ꯈꯔ ꯋꯥꯔꯦ ꯀꯟꯁꯤꯇꯔꯦꯁꯟ ꯈꯔ ꯋꯥꯔꯦ ꯉꯁꯤꯁꯦ
ꯍꯧꯖꯤꯛ ꯍꯧꯖꯤꯛ ꯄꯥꯔꯤ ꯍꯧꯖꯤꯛ ꯃꯖꯤꯦ ꯐꯁꯟꯇ꯭ꯔꯥꯞꯨꯝꯕ ꯍꯔ ꯇꯧꯔꯅꯤ
ꯎꯝ ꯀꯩ ꯀꯩ ꯀꯣꯏꯁꯟꯣ ꯅꯪꯅ ꯀꯣꯏꯁꯟ ꯇꯔꯥ ꯚꯏꯍꯔ ꯇꯧꯒꯦ ꯍꯥꯏꯕꯗꯤ ꯀꯩ ꯀꯣꯏꯁꯟꯣꯅꯣ ꯇꯥꯕ꯭ꯔꯣ ꯀꯩ ꯀꯣꯏꯁꯟꯅꯣ ꯅꯪꯅ ꯚꯥꯏꯌꯥꯔ ꯇꯧꯒꯗꯕꯗꯣ
ꯅꯧꯒꯤ ꯄꯣꯂꯤꯇꯤ ꯀꯣ ꯐꯥꯏꯁꯤꯅ
ꯑꯣ ꯑꯣ ꯑꯁ ꯆꯨꯝꯃꯤꯅꯦ ꯆꯝ ꯂꯩꯏꯅꯦꯀꯣ
ꯑꯣꯗꯥꯁ ꯄꯦꯄꯔ ꯇꯔꯥ ꯑꯅꯤ ꯊꯥꯗꯧꯁꯦ ꯀꯜꯃꯦ
ꯑꯦ ꯑꯗꯨꯒꯨꯝꯕ ꯑꯦꯛꯖꯥꯝ ꯃꯆꯥ ꯃꯆꯥ ꯣꯅ ꯌꯨ ꯄꯤ ꯑꯦꯁ ꯁꯤ ꯀꯨꯝꯕ ꯑꯦ ꯑꯦꯁ ꯀꯨꯝꯕ
ꯑ ꯐ ꯀ ꯀ꯭ꯂꯥꯁ ꯐꯁ ꯀ꯭ꯂꯥꯁ ꯏꯁ ꯃꯥꯔ ꯂꯥꯛꯇ꯭ꯔꯗꯤ ꯑꯩ ꯐꯥꯔꯁ ꯗꯤꯕꯤꯖꯟ ꯂꯥꯛꯇ꯭ꯔꯗꯤ ꯌꯨ ꯖꯤ ꯁꯤꯅꯦ ꯊꯥꯕ ꯌꯥꯔꯣꯏꯅꯦ ꯑꯗꯨꯒꯤ ꯄꯥꯁꯃꯔꯛꯀꯤ ꯇꯪꯗꯤ ꯇꯧꯕ ꯌꯥ
ꯑꯣ ꯌꯨ ꯖꯤ ꯁꯤ ꯅꯦꯠꯀꯤꯁꯦ ꯁꯤꯛꯁꯇꯤ ꯄꯥꯔꯁꯦꯟꯔꯣ
ꯁꯤꯛꯁꯇꯤ ꯄꯔꯁꯦꯟ ꯁꯤꯛꯁꯇꯤ ꯄꯥꯔꯁꯦꯟ ꯇꯥꯟꯗꯕ ꯌꯥꯔꯅꯤ ꯄꯥꯁꯃꯥ ꯀ꯭ꯌꯣꯔꯤꯇꯤ ꯄꯥꯗ꯭ꯔꯁꯨ ꯊꯕ ꯌꯥꯏꯗ
ꯑꯩ ꯀꯌꯥ ꯐꯪꯅꯤꯉ ꯃꯥꯟꯕ꯭ꯔꯣ ꯍꯧꯖꯤꯛ ꯃꯥꯁꯇꯔꯒꯤꯗ ꯃꯥꯁꯇꯔꯒꯤꯗ ꯑꯩ ꯀꯌꯥ ꯐꯪꯅꯤꯉꯥꯏ ꯃꯥꯟꯕ꯭ꯔꯣ
ꯑꯦꯟ ꯗꯤ ꯑꯦ ꯒꯤꯗꯨꯔꫭ ꯑꯦꯟ ꯗꯤ ꯑꯦ ꯗꯨꯔꫭ ꯂꯥꯏꯔꯤꯛ ꯁꯨꯄꯥ ꯄꯥꯗꯅ ꯊꯥꯔ ꯐꯥꯔꯁ ꯗꯤꯕꯤꯖꯟ ꯊꯣꯛꯄꯗꯨꯔꯣ ꯅꯪ
ꯑꯗꯨꯒꯤꯔꯣ ꯖꯥꯏ ꯑꯦꯐ ꯊꯣꯛꯄꯗꯣ
ꯂꯥꯏꯔꯤꯛ ꯁꯨꯞ ꯄꯥ ꯄꯥꯗꯅ ꯇꯧꯔꯒ ꯃꯤꯝꯁꯇ ꯀꯃꯥꯏꯅ ꯐꯥꯔꯁ ꯗꯤꯕꯤꯖꯟ ꯊꯣꯛꯔꯤꯅꯣꯅꯦ ꯅꯣꯏ
ꯅꯪ ꯅꯪ ꯄꯣꯂꯤꯇꯤꯀꯦꯜ ꯁꯥꯏꯟꯁ ꯅꯦꯠ ꯊꯥꯕ ꯀꯥꯟꯗ ꯀꯌꯥꯔꯛ ꯅꯦꯠ ꯅꯦꯠ ꯈꯛꯇ ꯊꯣꯡꯅꯤꯡꯉꯦ ꯀꯌꯥꯔꯛ ꯊꯥꯥꯕ꯭ꯔꯥ ꯌꯦꯡꯕꯨ ꯇꯥꯔꯦ
ꯑꯦ ꯑꯩꯗꯤ ꯋꯥꯟ ꯇꯥꯏꯝꯗ ꯅꯦꯠ ꯄ꯭ꯂꯁ ꯖꯤ ꯑꯥꯔ ꯑꯦꯐ ꯊꯣꯛꯀꯅꯤ ꯌꯦꯡꯉꯨ ꯁꯤꯅꯥꯗꯤ ꯄꯤꯄꯔ ꯋꯥꯟꯗ ꯃꯥꯔꯛ ꯌꯥꯝ ꯐꯪꯉꯅꯤ ꯄꯦꯄꯔ ꯇꯨꯗꯁꯨ ꯌꯥꯝ ꯐꯪꯉꯅꯤ ꯑꯗꯨꯒ ꯅꯦꯒꯦꯇꯤꯞ ꯃꯥꯔꯀꯤꯡ ꯂꯩꯇꯦ ꯑꯦꯟ ꯗꯦꯟ ꯑꯣꯞꯖꯦꯛꯇꯤꯞ ꯆꯣꯏꯁꯅꯤ ꯑꯦꯝ ꯁꯤ ꯀ꯭ꯌꯨꯅꯤ ꯑꯁ ꯀꯗꯥꯏꯗꯒꯤ ꯖꯤ ꯑꯥꯔ ꯑꯦꯐ ꯄꯨ ꯖꯤ ꯑꯥꯔ ꯑꯦꯐ ꯄꯨ ꯍꯦꯟꯅ ꯋꯥꯡ ꯄꯣꯠꯁ ꯂꯩꯔꯝꯗ ꯑꯗꯨ ꯐꯪꯕ ꯌꯥꯏꯏꯗꯤ
ꯑꯆꯥ ꯌꯥꯏꯌꯦ ꯑꯗꯣ ꯑꯇꯦꯝ ꯀꯌꯥ ꯆꯪꯕ ꯌꯦꯡꯁꯦꯕ
ꯌꯦꯡꯁꯦ ꯌꯦꯡꯁꯦ
ꯎꯝ
ꯌꯥꯏ ꯌꯥꯏ
ꯗꯦꯠ ꯊꯨꯋꯦꯜꯄꯇ ꯑꯦꯛꯖꯥꯝ ꯍꯧꯕꯅꯦꯕꯀꯣ
ꯗꯦꯠ ꯇꯨꯋꯦꯜꯄꯇ ꯑꯦꯛꯖꯥꯝ ꯍꯧꯒꯅꯤ ꯖꯨꯂꯥꯏꯗ ꯂꯣꯏꯒꯅꯤ
ꯖꯨꯂꯥꯏ ꯗꯦꯠ ꯀꯌꯥꯗ
ꯖꯨꯂꯥꯏ ꯗꯦꯠ ꯁꯤꯛꯁꯇꯤꯟꯗꯔ ꯇ꯭ꯋꯦꯟꯇꯤ
ꯑꯣꯄꯣ ꯊꯥ ꯑꯃꯅꯤꯅꯦ ꯅꯪ ꯊꯥꯒꯗꯕꯁꯦ
ꯍꯣꯏ ꯀꯦꯞꯁꯅ ꯂ ꯊ ꯑꯕꯅꯦ
ꯑꯇꯩ ꯁꯕꯖꯦꯛ ꯄꯥꯕ ꯅꯪꯉꯔꯣꯏꯅꯦ ꯑꯗꯨꯗꯤ
ꯑꯩ ꯁꯖꯉꯩꯗꯤ ꯀꯩꯅꯣ
ꯃꯦꯠꯁ ꯔꯤꯖꯅꯤꯡꯒꯨꯝꯕ ꯈꯣꯠꯄ ꯅꯪꯉꯣꯏꯕ
ꯑꯦ ꯉꯁꯤꯒꯤꯁꯤ ꯉꯁꯤꯒꯤꯁꯤ ꯑꯩꯗꯤ ꯔꯤꯚꯤꯖꯟ ꯆꯠꯂꯤꯕꯅꯤ ꯚꯥꯔ ꯇꯧꯕ ꯂꯣꯏꯔꯦ ꯑꯩꯗꯤ ꯗꯦꯠ ꯏꯂꯕꯦꯟ ꯊꯣꯛꯄꯗꯣ ꯑꯗꯣ ꯒꯦꯞ ꯂꯩꯇꯅ ꯊꯣꯛꯄ ꯄꯦꯄꯔꯁꯤꯡꯗꯨ ꯄꯥꯕ ꯋꯥꯅꯤ ꯔꯤꯖꯅꯤꯡ ꯃꯠꯁꯤ ꯍꯣꯔꯦꯟ ꯉꯥꯏꯍꯥꯛꯇꯪ ꯈꯣꯠꯇ꯭ꯔꯦ ꯉꯔꯥꯡꯗꯤ ꯈꯣꯠꯇ꯭ꯔꯦ
ꯑꯗꯣ ꯑꯩ ꯍꯥꯏꯅꯤꯡꯕꯁꯦ ꯑꯇꯩ ꯅꯠꯇꯦ ꯍꯧꯖꯤꯛ ꯏꯅꯧꯒꯤ ꯊꯥꯏꯑ ꯍꯥꯏꯔꯒ ꯕꯦꯛ ꯄꯦꯗꯤ ꯆꯥꯒꯥꯅꯨꯍꯦ
ꯑꯩ ꯕꯥꯏꯛ ꯄꯥꯄꯦꯔ ꯁꯨꯡꯆꯥ ꯆꯥꯗꯔꯤꯗ ꯕꯥꯏꯛ ꯄꯥꯄꯦꯔ ꯁꯨꯡꯆꯥ ꯆꯥꯗꯔꯤꯗ ꯑꯩ ꯉꯍꯟ ꯅꯥ ꯕꯒꯤ ꯊꯥꯕ ꯆꯠꯇꯕꯒꯤ ꯅꯤꯅꯦ
ꯃꯤ ꯊꯥ ꯑ ꯆꯍꯤ ꯑꯍꯨꯝ ꯃꯔꯤ ꯊꯥꯕꯁꯨ ꯂꯩꯕꯅꯤꯀꯣ ꯃꯥꯁꯇꯔꯁꯦ ꯃꯁꯥ ꯒꯤꯌꯟ ꯇꯧ
ꯑꯦꯉ ꯏꯗꯤ ꯅꯣꯏ ꯅꯣꯏ ꯅꯤꯝꯁꯀꯤ ꯀꯥꯡꯕꯨꯗ ꯂꯥꯏꯔꯤꯛ ꯁꯨ ꯄ ꯄꯥꯗꯅ ꯐꯥꯔꯁ ꯗꯤꯚꯖꯟ ꯂꯥꯛꯄ ꯉꯥꯏꯅꯤ ꯀꯃꯥꯏꯅ ꯇꯧꯕꯖꯥꯠꯅꯣ
ꯑꯗꯨꯗꯤ ꯃꯤ ꯃꯤꯒꯤ ꯍꯩꯕ ꯍꯥꯏꯕ ꯇꯥꯔꯦ
ꯑꯣꯖꯥꯔꯁꯤꯡꯗꯨꯕꯨ ꯀꯔꯞꯁꯟ ꯈ ꯇꯧꯕꯖꯥꯠꯂꯅꯦ
ꯀꯣꯔ ꯦꯀꯣꯔꯅꯦ
ꯎꯝ
ꯑ ꯑꯗꯨꯗ ꯈꯪꯗ꯭ꯔꯦ ꯐꯖꯅ ꯍꯣꯠꯅꯔꯣ ꯑꯁꯤꯅꯤ ꯑꯗꯨꯒꯀꯣ ꯑꯗꯨꯒ ꯅꯪ ꯂꯩꯕ ꯃꯐꯝꯗꯨꯒ
ꯑꯩꯈꯣꯏ ꯅꯪ ꯑꯩꯈꯣꯏ ꯌꯨꯅꯤꯚꯔꯁꯤꯇꯤꯒꯨꯝꯕ ꯀꯣꯏꯕ ꯆꯠꯇ꯭ꯔꯖꯤꯝ ꯑꯩꯈꯣꯏ ꯀꯔꯤꯕ ꯁꯤꯤꯂꯣꯝꯒꯤ ꯌꯨꯅꯤꯚꯔꯁꯤꯇꯤ ꯃꯌꯥꯝꯁꯨ ꯂꯩꯌꯦꯅ ꯅꯦꯍꯨꯒꯨꯝꯕ ꯀꯩ
ꯑꯁ ꯂ ꯄꯦꯅꯤ ꯏꯁꯇꯤ ꯂꯥ ꯄꯅꯤ ꯔꯣꯁꯇꯤꯗꯤ
ꯑ ꯑꯥꯃꯤꯗ ꯀꯌꯥ ꯂꯥꯄ꯭ꯔꯥ
ꯑꯁ ꯂꯥꯞꯄꯔꯤꯁꯤꯗꯒꯤ ꯀꯤꯂꯣꯃꯤꯇꯔ ꯃꯉꯥ ꯐꯥꯎ ꯑꯃ ꯌꯧꯔꯅꯤ
ꯃꯉꯥ ꯍꯥꯏꯕ
ꯎꯝ
ꯃꯥꯗꯤ ꯌꯥꯏ ꯍꯦ ꯆꯠꯠꯇ ꯌꯥ ꯍꯦ ꯁꯤꯦꯁ ꯍꯥꯏꯗꯤ ꯃꯉꯥꯗꯤ ꯑꯩꯈꯣꯏ ꯋꯥꯋꯀꯤꯡ ꯃꯣꯔꯅꯤꯡꯗ ꯋꯥꯋꯥꯛꯀꯤꯡ ꯆꯠꯂꯒ ꯍꯜꯂꯛꯄ ꯌꯥꯕ ꯂꯝꯕꯤꯅꯤ ꯀꯌꯥ
ꯌꯥꯔꯦ ꯍꯆꯤꯡ ꯉꯥꯡꯅꯣ ꯀꯂꯣꯇ ꯇꯪꯈꯥꯏ ꯐꯥꯎꯁꯨ ꯆꯦꯟꯕ ꯉꯝꯗꯕ ꯅꯪꯅ
ꯌꯥꯔꯦꯗ ꯑꯗꯣ ꯑꯩꯅ ꯍꯥꯏꯅꯤꯡꯉꯤꯁꯦ ꯑꯇꯩꯏ ꯅꯠꯇꯦ ꯌꯨꯅꯤꯚꯔꯁꯤꯇꯤꯒꯨꯝꯕꯁꯨ ꯑꯩꯈꯣꯏ ꯅꯦꯍꯨꯒꯨꯝꯕ ꯍꯧꯖꯤ ꯑ ꯑꯦꯦꯝ ꯑ ꯇꯤ ꯑꯩꯈꯣꯏꯗꯤ ꯁꯨ ꯂꯩꯌꯦꯅ ꯁꯤꯂꯣꯡꯗꯗꯤ ꯑꯗꯨ ꯀꯨꯝꯕꯁꯨ ꯈꯔ ꯌꯦꯡꯕ ꯆꯠꯂꯣ ꯍꯥꯏ
ꯂꯥꯛꯄꯤꯕ ꯑꯥꯏ ꯑꯦꯝꯗꯨꯁꯨ ꯂꯥꯛꯄꯤꯕ ꯁꯤꯗꯒꯤ ꯑꯍꯦꯝꯗꯣ ꯄ ꯀꯤꯂꯣꯃꯤꯇꯔ ꯇꯔꯥ ꯑꯃꯨꯛ ꯆꯠ ꯇꯔꯣꯃꯜ
ꯑꯆꯥ ꯑꯆꯥꯆꯥ
ꯃꯅꯥ ꯇꯣ ꯑꯣꯜꯤ ꯆꯀꯅꯤ ꯇꯏꯁꯣ
ꯀꯦꯝꯄꯁ ꯌꯥꯝ ꯐꯖꯩꯑꯅ ꯍꯥꯏꯕ ꯑꯗꯨꯒꯤꯅꯤꯗ
ꯅꯪ ꯁꯤꯗ ꯄꯤ ꯑꯩꯆ ꯗꯤ ꯇꯧꯅꯤ ꯍꯥꯏꯗꯅꯦ ꯑꯥꯏ ꯑꯥꯏ ꯑꯦꯝꯗ
ꯍꯟꯗꯛꯇꯤ ꯂꯦꯞꯄꯒꯦ ꯍꯟꯗꯛꯁꯦ ꯊꯕꯛꯇ ꯑꯣꯏꯅ ꯐꯣꯀꯁ ꯇꯧꯔꯒꯦ ꯑꯗꯨꯁꯨ ꯊꯥꯕ ꯂꯣꯏꯔꯒ ꯑꯗꯨꯁꯨ ꯊꯕꯛ ꯊꯤꯒꯅꯤꯗꯅ ꯑꯗꯨꯁꯨ ꯑꯗꯨ ꯍꯧꯖꯤꯛ ꯑꯗꯨꯅ ꯐꯅꯤ ꯍꯥꯏꯅ ꯈꯂꯦ ꯔꯤꯒ꯭ꯔꯁ ꯄ꯭ꯔꯣꯁꯦꯁꯅꯦꯕ ꯇꯥꯏꯝ ꯐꯪꯗꯦ ꯑꯩ ꯄꯥꯎ ꯐꯥꯎꯅꯔꯦ ꯇꯥꯏꯝ ꯐꯪꯗꯦ
ꯁꯤꯨꯖꯤꯌꯥ ꯗ ꯑ ꯁꯤꯨꯖꯤꯌꯥꯔ ꯊꯐꯗ꯭ꯔꯣ
ꯑꯒꯅꯤꯗ
ꯑꯉꯅꯤ ꯂꯩ ꯂꯩ ꯅꯍ ꯏꯅꯗ ꯅꯪ ꯉꯝꯃꯗꯤ ꯃꯤ ꯃꯌꯥꯝꯁꯨ ꯉꯝꯃꯝꯕ ꯌꯥꯏꯅꯥ꯫
ꯍꯥꯏꯕꯁꯦ ꯍꯟꯗꯛ ꯍꯥꯢ ꯍꯥꯏꯕ ꯅꯠꯇꯦ꯫ ꯑꯥ꯫ ꯍꯟꯗꯛ ꯍꯥꯏꯕ ꯅꯠꯇꯦ ꯅꯦꯛꯁ ꯍꯥꯏꯕꯅ ꯁꯨꯝ ꯉꯝꯗꯤ ꯉꯝꯒꯅꯤꯕ ꯃꯤꯅ ꯅꯪ ꯉꯝꯂꯛꯏꯁ ꯑꯩꯁꯨ ꯑꯣꯏꯅ ꯑꯩꯁꯨ ꯃꯤ ꯏꯅꯦ꯫ ꯑꯩꯖꯨ ꯍꯥꯅꯥꯔꯛꯄ ꯃꯤꯅꯦ꯫ ꯑꯣꯁꯤꯅꯦ ꯅꯥꯍꯥꯢ
ꯉꯥꯢꯈꯣ ꯑꯩꯅ ꯍꯥꯏꯒꯦ ꯑꯈꯣꯏꯒꯤ ꯏꯕꯥꯟꯅꯤꯒꯤ ꯋꯥꯔꯤ ꯁꯥꯕꯖꯦ ꯐꯖꯕ ꯋꯥꯔꯤ ꯁꯥꯁꯦ ꯃꯊꯪꯗꯗꯤ꯫ ꯍꯣꯖꯤꯛ ꯑꯈꯣꯏꯒꯤꯖꯦ ꯋꯥꯔꯤꯁꯤ ꯌꯦꯠꯅꯕꯅꯤꯅꯪꯅꯦ ꯍꯣꯏ꯫
ꯐ ꯃꯋꯥꯔꯤꯁꯨ ꯁꯥꯁꯦ ꯑꯗꯨ ꯑꯗꯨꯒꯨꯝꯕ ꯍꯥꯏꯒꯅꯣꯕ꯫ ꯑꯥ ꯑꯗꯨ ꯂꯩꯔꯦ ꯑꯗꯨ ꯑꯗꯨꯅ ꯑꯗꯨꯗ ꯂꯩꯔꯦ꯫ ꯑꯇꯩ ꯍꯟꯗꯛꯁꯦ ꯑꯦꯁ ꯕꯤ ꯑꯥꯏꯒꯤ ꯀꯩꯀꯩ ꯊꯣꯛ
ꯑꯦꯁ ꯕꯤ ꯑꯥꯏꯁꯝ ꯊꯣꯛ ꯆꯦꯛꯊꯣꯔꯛꯒꯅꯤꯗꯥ ꯔꯦꯗꯤꯗ ꯉꯥꯏꯔꯣ ꯐꯥꯔꯁ ꯄꯤ ꯑꯦꯁ ꯕꯤ ꯑꯥꯏ ꯄꯤ ꯑꯣ ꯊꯣꯔꯛꯑꯅꯤ꯫ ꯎꯝꯎꯝ ꯕꯤꯔꯦ ꯗꯤ
ꯍꯣꯏ ꯁꯦꯞꯇꯦꯝꯕꯔ ꯑꯣꯛꯇꯣꯕꯔꯗ ꯊꯥꯕ ꯅꯠ ꯗꯣ ꯅꯍꯥꯟ ꯃꯍꯥ ꯃꯃꯥꯡꯗ
ꯅꯣꯅꯣꯅꯣꯅꯣꯅꯣꯅꯣ ꯅꯣꯠ ꯖꯨꯂꯥꯏ ꯑꯥꯒꯁꯇ ꯊꯥꯕꯅꯦ꯫
ꯑ ꯑꯗꯨꯗꯤ ꯐꯣꯔꯝ ꯐꯤꯜ ꯑꯞ ꯇꯧꯕꯩ ꯊꯥ ꯑꯃ ꯂꯩꯔꯒ ꯊꯥꯔꯅꯤꯅꯦ꯫
ꯍꯣꯏ ꯇꯦꯡꯒꯤꯗꯤ ꯑꯣꯟꯂꯤ ꯋꯥꯟ ꯃꯟ ꯄꯤꯕꯅꯤ ꯄ꯭ꯔꯥꯏꯌꯣꯔꯤ ꯄ꯭ꯔꯥꯏꯌꯣꯔ ꯐꯣꯔ ꯗꯦꯠ ꯆꯪꯒꯣ ꯑꯥ ꯍꯝ
ꯁꯤ ꯑꯥꯁꯤ ꯎꯝ
ꯎꯝ
ꯅꯪ ꯎꯝ ꯎꯝ ꯌꯥꯝ ꯐꯔꯦꯅ ꯑꯗꯨꯗꯤ ꯕꯦꯡꯒꯤꯁꯨ ꯄ꯭ꯔꯤꯄ꯭ꯔꯦꯁꯟ ꯐꯖꯅ ꯍꯧꯗ꯭ꯔꯤ
ꯑꯩ ꯕꯦꯡꯒꯤꯗꯤ ꯄ꯭ꯔꯂꯤꯝ ꯀ꯭ꯂ ꯕꯦꯡꯒꯤꯗꯤ ꯑꯅꯝꯕ ꯂꯣꯏꯈ꯭ꯔꯕꯒꯨꯝꯕꯅꯤꯅ ꯏꯪꯂꯤꯁꯁ ꯈꯤꯇꯪ ꯇꯦꯛꯀꯜ ꯇꯧꯕ ꯋꯥꯏꯅꯤ
ꯎꯝ ꯉꯝꯒꯅꯤꯗ ꯃꯇꯝ ꯌꯕꯀꯥꯟꯗ ꯉꯝꯒꯅꯤꯗ
ꯑ ꯑꯗꯨꯣ ꯁꯄꯤ ꯄꯤꯆ
ꯄꯤꯆꯦꯕ ꯑꯩꯈꯣꯏ ꯑꯩꯈꯣꯏ ꯀꯀꯨꯂꯁꯟ ꯒꯤ ꯄ꯭ꯔꯦꯛꯇꯤꯁ ꯀꯨꯝꯕ ꯃꯣꯔꯅꯤꯡ ꯑꯩꯅ ꯁꯨꯝ ꯌꯦꯡꯕ ꯀꯥꯟꯗ ꯃꯣꯔꯅꯤꯡꯗ ꯀꯜꯀꯨꯂꯦꯁꯟꯒꯤ ꯄ꯭ꯔꯦꯛꯇꯤꯁ ꯇꯧ ꯐꯤꯐꯇꯤꯟ ꯃꯤꯅꯤꯠꯁ ꯇ꯭ꯋꯦꯟꯇꯤ ꯃꯤꯅꯤꯠꯁ ꯄꯦꯛꯇꯤꯁ ꯇꯧ ꯍꯥꯏꯕꯣ ꯑꯗꯨꯒꯨꯝꯕ ꯇꯧꯗ꯭ꯔꯣ
ꯑꯁ ꯑꯌꯨꯛ ꯍꯧꯒꯠꯄ ꯋꯥꯏꯅꯦ
ꯅꯗꯤ ꯑꯌ ꯍꯧꯒꯠꯄ ꯍꯥꯏꯕ ꯅ ꯂꯥꯏꯔꯤꯛ ꯄꯥꯗꯕ ꯃꯃꯥꯡꯗ ꯀꯀꯨꯂꯦꯁꯟ ꯑꯩꯈꯣꯏ ꯑꯪꯀꯥ ꯃꯌꯥꯝ ꯇꯦꯕꯜꯁ ꯃꯌꯥꯝ ꯀꯣ ꯑꯗꯨ ꯃꯌꯥꯝꯗꯣ ꯈꯣꯠꯂꯣꯅ ꯍꯥꯏꯌꯦꯕ ꯑꯗꯨꯒꯨꯝꯕ ꯈꯣꯠꯇ꯭ꯔꯣ ꯀꯣ ꯑꯩꯁꯨ ꯈꯣꯠꯇꯣꯏꯅꯦ ꯑꯗꯨꯒꯤ ꯑꯩꯁꯨ ꯏꯁꯄꯤꯠ ꯇꯞꯄꯦ ꯑꯁ ꯑꯁꯤꯒꯤ ꯗꯤꯁꯤꯄ꯭ꯂꯤꯟꯁꯦꯀꯣ ꯂꯥꯏꯔꯤꯛ ꯄꯥꯕꯁꯤ ꯗꯤꯁꯤꯄ꯭ꯂꯤꯟꯗꯤ ꯌꯥꯝ ꯆꯪꯉꯤꯅꯦꯀꯣ
ꯁꯨꯔ ꯄꯂꯤꯟ ꯅ꯭ꯔꯗꯤ
ꯄꯥꯅꯤꯡꯕ ꯇꯣꯄꯤꯛ ꯈꯛꯇ ꯄꯥꯔꯒ ꯌꯥꯗꯦꯕ ꯄꯥꯅꯤꯡꯗꯕ ꯇꯣꯄꯤꯛꯁꯨ ꯄꯥꯒꯗꯕ ꯅꯦꯕ ꯁꯤꯅꯦꯕꯅ ꯍꯥꯏꯔꯤꯁꯦ
ꯎꯨꯝꯁꯤ ꯊꯕꯛ ꯐꯗ꯭ꯔꯗꯤ ꯌꯥꯔꯣꯏꯁ ꯑꯁ ꯋꯥꯔꯤꯦ
ꯀꯨꯝꯁꯤ ꯍꯥꯏꯕꯁꯦ ꯀꯩꯅꯣ ꯚꯏ
ꯀꯨꯝꯁꯤ ꯃꯁꯦꯁꯤꯌꯥ ꯑꯪ ꯆ
ꯑꯗꯨꯁꯤ ꯈꯤꯇꯪ ꯗꯤꯁ ꯌꯌꯔ ꯑꯩꯈꯣꯏ ꯑ ꯀꯨꯝꯁꯤꯁꯦ ꯅꯪ ꯂꯥꯛꯀꯅꯤ ꯍꯥꯏꯕ ꯅꯠꯇ꯭ꯔꯣ ꯏꯝꯐꯥꯜꯗ
ꯍ
ꯅꯪ ꯇꯥꯔꯒꯦꯠ ꯑꯅꯤ ꯂꯩꯔꯦꯕꯣꯏ ꯁꯣꯏꯔꯅꯤꯀꯣ ꯇꯥꯔꯒꯦꯠ ꯑꯅꯤ ꯂꯩ ꯑꯅꯤ ꯂꯩꯕꯁꯦ ꯌꯥꯗꯕꯅꯦꯀꯣ
ꯎꯝ ꯎꯝ ꯑꯩꯅ ꯍꯥꯏꯕꯗꯤ ꯄꯋꯤꯌꯝꯁꯦꯠꯧꯔꯒ ꯂꯥꯛꯈꯦꯕ ꯎꯝ
ꯑꯁ ꯊꯥꯎ ꯐꯪꯉ ꯂꯥꯛꯀꯦ ꯅꯠꯇꯦꯕ ꯐꯤꯂꯤꯝꯁꯅꯦꯕ ꯋꯥꯔꯤꯁꯦ ꯍꯣꯏ ꯍꯣꯏ ꯇꯧꯔꯣ ꯇꯧꯔꯣ ꯎꯝ
ꯎꯝ